ꯍꯥꯎꯥꯎ
ꯑꯁ ꯀꯩꯁꯨꯝ ꯇꯧꯔꯝꯗꯦꯗ ꯅꯨꯡꯁꯥ ꯁꯥꯏꯌꯦꯅ ꯉꯥꯏꯍꯥꯛꯇꯪ ꯑꯩꯈꯣꯏꯒꯤ ꯑꯅ ꯈꯥꯗꯣ ꯅꯨꯡꯁꯤꯠꯂ ꯌꯥꯝ ꯅꯨꯡꯁꯤꯠꯂꯦꯅ ꯉꯥꯏꯍꯥꯛꯇꯪ ꯐꯝꯃꯤ ꯑꯅꯦ
ꯎ ꯑꯁ ꯑꯩꯗꯤ ꯍꯧꯖꯤꯦꯛꯇ ꯀꯣꯂꯦꯖ ꯀꯣꯂꯦꯖ ꯆꯠꯂꯨꯔꯤꯉꯦ ꯍꯜꯂꯛꯄꯗꯅꯦ ꯑꯁ ꯑꯣꯟꯊꯣꯛꯄ ꯊꯧꯗꯣꯛ ꯑꯃ ꯊꯣꯛꯑꯦꯅꯦ ꯑꯩꯕꯨ
ꯀꯩꯀꯩ ꯇꯧꯔꯤꯅꯣ ꯏ ꯇꯥꯎꯕꯤ
ꯑꯩꯁꯦ ꯉꯁꯥꯏ ꯉꯁꯤꯁꯦ ꯏꯃꯥꯟꯅꯕꯤ ꯑꯃꯒ ꯑꯁ ꯑꯩ ꯑꯩ ꯅꯍꯥꯟꯒꯩꯗꯤ ꯂꯥꯟꯅ ꯆꯕ ꯑꯗꯣ ꯉꯁꯤ ꯏꯃꯥꯟꯅꯕꯤꯅꯃꯁꯦ ꯊꯣꯡꯕꯥꯒꯤ ꯌꯥꯎꯕ ꯑꯗꯨ ꯁꯤꯗꯤ ꯑꯩꯗꯣ ꯒꯥꯔꯤ ꯉꯥꯏꯕꯅꯦꯕ
ꯑꯥ
ꯕꯗ ꯇꯥ ꯒꯥꯔꯤ ꯂꯥꯛꯇꯕ ꯇꯥꯂꯛ ꯑꯣꯏꯕ ꯍꯥꯏꯇꯥꯔꯦ
ꯑꯥ
ꯆꯨꯝ ꯅꯨꯡꯁꯥ ꯃꯛꯇꯨꯕꯨ ꯂꯦꯞꯄꯅꯦ ꯑꯗꯒꯤ ꯅꯨꯡꯁꯥ ꯅꯨꯡꯁꯥꯅ ꯁꯥꯕ ꯁꯨꯝ ꯍꯦꯟꯒꯠꯂꯛꯄꯅꯦ ꯒꯥꯅꯒ ꯂꯥꯛꯇꯕ ꯑꯗꯨꯁ ꯑꯩꯁꯦ ꯊꯥꯔꯇꯤꯟꯗ ꯌꯥꯎꯕꯩꯗꯤ ꯑꯃꯨꯛꯁꯨ ꯐꯕ ꯁꯥꯇꯤꯟꯁꯨ ꯌꯥꯎꯗ ꯌꯥꯎꯗꯅꯤꯁꯦ ꯃꯊꯥ ꯁ ꯌꯦꯅ ꯍꯧꯖꯤ ꯏꯃꯥꯟꯅꯕꯤꯅ ꯚꯩ ꯂꯥꯛꯑꯣ ꯑꯩꯒꯤ ꯒꯥꯔꯤꯁꯤ ꯂꯣꯏ ꯇꯣꯡꯉꯁꯨ ꯂꯥꯛꯑꯣ ꯉꯁꯤꯗꯤ ꯅꯪ ꯊꯧꯕꯥꯜꯕꯨꯥꯎ ꯌꯥꯎꯔꯣ ꯊꯧꯕꯥꯜ ꯕꯖꯥꯔꯐꯥꯎ ꯑꯗꯨꯒ ꯑꯃꯨꯛ ꯊꯧꯕꯥꯜ ꯕꯖꯥꯔꯗꯒꯤ ꯅꯣꯏ ꯒꯥꯔꯤꯗꯣ ꯑꯃꯨꯛ ꯇꯣꯡꯉꯒ ꯑꯃꯨꯛ ꯆꯠꯈ꯭ꯔꯣꯅ ꯍꯥꯏꯕ
ꯎꯝ
ꯑꯗ ꯍꯣꯏꯚꯥꯏ ꯏꯕꯥꯅꯤꯁꯦ ꯑꯗꯨꯝ ꯑꯗꯨꯃꯥꯏꯅ ꯑꯩꯅ ꯊꯧꯔꯦꯕꯀꯣ ꯊꯧꯔ ꯂꯥꯛꯄ ꯑꯗꯨꯗ ꯒꯥꯔꯤꯁꯦ ꯍꯦꯛꯇ ꯑꯩꯈꯣꯏ ꯃꯃꯥꯡꯗ ꯃꯦꯖꯤꯛ ꯑꯃ ꯆꯠꯂꯦꯕ ꯃꯦꯖꯤꯛ ꯑꯃꯒ ꯒꯥꯔꯤ ꯑꯥꯏꯠ ꯍꯟꯗ꯭ꯔꯦꯠ ꯀꯥꯔ ꯑꯃꯒ ꯃꯣꯏꯅꯤꯁꯦ ꯑꯗꯨꯝ ꯕꯒꯜ ꯂꯧꯈꯠꯅꯕ ꯍꯥꯏ ꯂꯜ ꯂꯈꯠ ꯄꯍꯔꯗꯤ ꯑꯗꯨꯝ ꯍꯥꯏꯗꯤ ꯃꯥꯅ ꯍꯥꯟꯒꯦ ꯍꯥꯏꯕꯒꯤ ꯃꯑꯣꯡꯗ ꯍꯥꯏꯇꯥꯔꯦ ꯍꯜꯍꯧꯗ ꯌꯥꯗꯦ ꯍꯥꯏꯕꯒꯤ ꯃꯑꯣꯡꯗ ꯑꯗꯨꯝ ꯉꯁꯥꯏꯒꯤ ꯃꯦꯖꯤꯛꯁꯤꯅꯃꯨꯛ ꯍꯦꯟꯒꯠ ꯃꯦꯖꯤꯛꯁꯤꯁꯨ ꯔꯤꯖꯥꯕ ꯂꯥꯛꯄ ꯑꯣꯏꯗꯣꯏꯅꯦꯕ
ꯑꯥ
ꯑꯗꯣ ꯃꯦꯖꯤꯛꯁꯤꯅ ꯑꯃꯨꯛ ꯍꯦꯟꯒꯠ ꯑꯗꯒꯤ ꯑꯃꯨꯛ ꯉꯁꯥꯏꯒꯤ ꯑꯩꯠ ꯍꯟꯗ꯭ꯔꯦꯠ ꯀꯥꯔꯁ ꯃꯥꯔꯜꯇꯤ ꯀꯥꯔꯁꯦ ꯁꯤꯅ ꯑꯃꯨꯛ ꯍꯦꯟꯒꯠꯇꯗꯅ ꯇꯧꯕꯁꯤꯗ ꯅꯥꯀꯟꯗꯒꯤ ꯀꯩꯅꯣ ꯑꯦꯛꯇꯤꯚ ꯑꯃ ꯍꯥꯏꯗꯣꯔꯛꯄ ꯍꯥꯏꯇꯥꯔꯦ ꯍꯥꯏꯗꯣꯛꯄꯗꯒꯤ ꯃꯔꯨꯗꯤ ꯑꯩ ꯍꯔꯗꯤ ꯊꯤꯡꯖꯤꯜꯂꯦꯅ ꯊꯦꯡꯖꯤꯜꯂꯛꯕ ꯃꯇꯨꯡꯁꯤꯗ ꯑꯃꯨꯛ ꯉꯁꯥꯏꯒꯤ ꯃ꯭ꯌꯨꯖꯤꯛꯁꯦ ꯁꯤꯅꯨꯡ ꯅꯥꯁꯤꯠ ꯅꯅꯪ ꯑꯃꯨꯛ ꯊꯣꯝꯖꯤꯟꯕꯤꯔꯔꯕ ꯏꯇꯤꯚꯥꯁꯦ
ꯑꯁ ꯑꯗꯨꯗꯤ ꯑꯣꯟꯊꯣꯛꯄꯒꯤ ꯊꯧꯗꯣꯛꯅꯤꯅꯦ
ꯑꯗꯨꯅꯦ ꯑꯗꯣ ꯃꯤꯗꯣ ꯄꯥꯏꯊꯣꯛꯑ ꯇꯥꯏꯌꯦꯕꯀꯣ
ꯑ
ꯑꯗꯨ ꯃꯥꯅ ꯑꯃꯨꯛ ꯃꯥꯒꯤ ꯃꯔꯥꯏꯕꯛ ꯐꯕ ꯍꯥꯏꯒꯗ꯭ꯔꯥ ꯂꯥꯏꯅ ꯏꯁꯣꯔꯅ ꯆꯥꯟꯕ ꯍꯥꯏꯒꯗ꯭ꯔꯥ ꯃꯥꯁꯦ ꯑꯃꯨꯛ ꯀꯩꯅꯣ ꯍꯥꯏꯗꯤ ꯀꯩꯅꯣꯒꯤ ꯂꯝ ꯖꯒꯥꯗꯨꯗꯤ ꯀꯩꯅꯣꯒꯤ ꯑꯗꯨꯝ ꯀꯥꯟꯆꯤꯄꯨꯔ ꯂꯥꯏꯕꯨꯗꯤ ꯑꯣꯏꯗꯣꯏꯅꯦꯕꯀꯣ ꯑꯗꯨꯒꯗ ꯄꯠꯇꯗꯅ ꯁꯤ ꯖꯒꯥꯅꯤꯃꯛꯇꯤ ꯍꯥꯏꯐꯝꯗꯤ ꯈꯪꯗꯦ ꯃꯥꯅ ꯑꯃꯨꯛ ꯀꯩꯅꯣ ꯇꯧꯔꯤꯁꯤꯅ ꯁꯣꯔꯣꯛꯀꯤ ꯃꯄꯥꯟꯋꯥꯏꯒꯤ ꯅꯥꯄꯤ ꯃꯔꯛꯇꯣ ꯑ ꯅꯄꯤꯍꯒ ꯖ ꯇ ꯃꯥ ꯍꯥꯏꯐꯦꯠ ꯃꯈꯨꯠꯇ ꯍꯨꯄꯥꯠꯄ ꯈꯣꯠꯄ ꯑꯗꯨꯝꯕ ꯅꯠꯇꯅ ꯀꯩꯁꯨ ꯑꯍꯦꯟꯕ ꯀꯩꯝꯇ ꯊꯧꯍꯧꯗ꯭ꯔꯤꯕ ꯀꯟꯗꯤꯁꯟ ꯂꯨꯕꯗꯤ
ꯑꯥ
ꯑꯁ ꯑꯗꯨꯗꯨꯒꯤ ꯑꯃꯨꯛ ꯑꯩꯈꯣꯏ ꯃꯃꯥꯡꯗ ꯊꯣꯛꯆꯜꯂꯕꯅꯤ ꯑꯩꯁꯨ ꯑ ꯒꯥꯔꯤꯗꯨꯁꯨ ꯕ꯭ꯔꯦꯛꯁꯨ ꯌꯥꯗ꯭ꯔꯤꯅꯦꯕ ꯑꯩꯈꯣꯏꯁꯦ
ꯑ
ꯑꯗ ꯑꯩꯅ ꯉꯁꯤꯗꯤ ꯀꯩꯅꯣꯝꯁꯨ ꯇꯧꯋ ꯚꯥꯏ ꯒꯥꯔꯤꯗꯨꯣꯝ ꯇꯝꯗ ꯑꯃ ꯊꯧꯁꯤꯀꯣꯅ ꯍꯦꯜꯃꯦꯠꯁꯨ ꯎꯞꯇꯦꯅ ꯅ ꯍꯦꯜꯃꯦꯠꯇꯣ ꯃꯥꯅ ꯎꯞꯄ ꯑꯩꯅ ꯎꯞꯀꯦ ꯍꯥꯏꯕꯗꯨ ꯉꯝꯗ꯭ꯔꯕ ꯏꯃꯥꯟꯅꯕꯤꯒꯤꯗꯣ ꯑꯗꯨꯏꯁꯦ ꯇꯞ ꯇꯞꯅ ꯊꯧꯕꯅꯦꯕ ꯑꯁ ꯀꯟꯅ ꯊꯔ ꯆꯕꯦꯔꯥ ꯀꯥꯗꯅꯤꯉ ꯑꯗꯨꯃꯥꯏꯅ ꯇꯧꯔꯦꯕꯗꯨꯒ ꯑꯩꯈꯣꯏꯁꯦ ꯁꯣꯛ ꯑꯗꯨꯝ ꯍꯥꯏꯗꯤ ꯈꯨꯗꯛ ꯈꯨꯗꯛꯀꯤ ꯁꯣꯛꯑꯕꯅꯤꯅ ꯍꯥꯏꯇꯥꯔꯦ ꯃꯣꯏꯗ ꯑꯃ ꯃꯦꯖꯤꯛ ꯊꯧꯔꯤꯕ ꯅꯨꯄꯥꯗꯣ
ꯑꯥ
ꯃꯥꯗꯤ ꯆꯠꯄꯁ ꯈꯔ ꯉꯝꯐꯥꯠꯇ꯭ꯔꯦꯕ
ꯑꯣ
ꯍꯥꯏꯗꯤ ꯃꯈꯣꯡꯗꯣ ꯃꯥꯅ ꯊꯣꯝꯖꯤꯟ ꯇꯥꯔꯒꯁꯨ ꯁꯨꯖꯟꯈ꯭ꯔꯦꯕ ꯃꯥꯒꯤꯁꯦ ꯃꯈꯣꯡꯁꯦ ꯀꯥꯏ ꯀꯣꯞꯄꯤꯕ ꯑꯦꯛꯇꯤꯕꯥꯗꯨꯗꯤ ꯂꯧꯕ ꯌꯥꯗ ꯀꯣ ꯉꯁꯥꯏꯒꯤ ꯀꯩꯅꯣꯒꯤ ꯑꯦꯛꯇꯤꯚꯠ ꯊꯧꯛꯏꯕ ꯃꯤꯗꯨꯅ ꯑꯃꯨꯛ ꯆꯣꯡꯊꯣꯛꯧꯕꯒꯤ ꯑꯃꯨꯛ ꯑꯃꯨꯛꯁꯨ ꯐꯔꯤꯅꯦꯕ ꯁꯨꯡ ꯊꯗꯒꯗꯤ ꯄ ꯄꯨꯟꯁꯤꯁꯨ ꯑꯗꯨꯝ ꯕꯔꯥ ꯀꯥꯗꯅꯦꯕ
ꯁꯗꯝ
ꯃꯣꯏꯒꯤ ꯃꯅꯥꯛ ꯅꯛꯄ ꯍꯣꯁꯄꯤꯇꯥꯜ ꯑꯃ ꯂꯩꯗꯥ ꯂꯩꯗꯅꯨꯀꯣ
ꯑꯝ
ꯑꯥꯏꯂꯦꯟ ꯍꯥꯏꯕ꯭ꯔꯥ ꯑꯗꯨꯒꯤ ꯍꯣꯁꯄꯤꯇꯥꯜꯗꯨꯕꯨ ꯈꯜꯂꯦ ꯑꯁ ꯃꯣꯏꯒꯤ ꯇ꯭ꯔꯤꯠꯃꯦꯟꯗꯣ ꯌꯥꯝ ꯐꯖꯩꯌꯦ ꯃꯣꯏꯒꯤ ꯍꯣꯁꯄꯤꯇꯦꯂꯤꯇꯤꯗꯣ ꯀ ꯈꯨꯗꯛꯀꯤ ꯏꯃꯥꯔꯖꯦꯟꯁꯤꯒꯤ ꯑꯣꯏꯕꯅꯤꯅ ꯑꯩꯈꯣꯏꯁꯨꯦ ꯍꯥꯏꯐꯦꯠ ꯍꯥꯏꯗꯤ ꯁꯣꯔꯣꯛꯇ ꯀꯅꯥ ꯑꯇꯣꯞꯄ ꯃꯤ ꯈꯨꯗꯛꯇꯨꯗ ꯏꯃꯨꯡ ꯃꯅꯨꯡ ꯂꯥꯛꯄ ꯉꯥꯏ ꯂꯩꯇꯥꯥꯔꯗꯤ ꯌꯥꯔꯣꯏꯔꯤꯕ ꯑꯩꯈꯣꯏ ꯈꯔ ꯍꯥꯏꯇꯥꯔꯦꯀꯣ ꯄꯤꯄꯜꯗꯨꯗ ꯑꯗꯨꯃꯥꯏꯅ ꯇꯧꯔꯒ ꯈ ꯄꯨꯈꯠꯂꯦꯕ ꯄꯨ ꯀꯠꯄꯤꯗ ꯃ ꯄꯨ ꯀꯠꯄꯤ ꯍꯥꯏꯐꯦꯠ ꯃꯥꯒꯤ ꯇꯪ ꯇꯥꯕ ꯑꯃ ꯔꯤꯖꯜ ꯑꯃ ꯈꯪꯉ ꯃꯇꯨꯡꯗꯅꯦꯕ ꯑꯩ ꯍꯧꯖꯤꯛꯇ ꯍꯥꯏꯊꯔꯛꯏꯁꯦ ꯑꯗꯨꯒꯅꯦ ꯑꯁ ꯌꯥꯝ ꯅꯨꯡꯉꯥꯏꯇꯦ ꯈꯪꯕꯕ ꯀꯩꯅꯣ ꯉꯁꯥꯏꯒꯤ ꯃꯦꯖꯤꯛ ꯊꯧꯔꯤꯕ ꯅꯨꯄꯥꯁꯦ ꯃꯥꯁꯦ ꯃꯌꯨꯝꯗꯒꯤ ꯁꯥꯎꯅꯔ ꯊꯣꯛꯈꯤꯕꯅꯤꯅ ꯍꯥꯏꯌꯦꯕ
ꯑꯣ ꯑꯁ ꯑꯗꯨꯅꯤꯅꯦ ꯍꯥꯏꯗꯤ ꯃꯤꯑꯣꯏꯕꯒꯤ ꯂꯥꯏꯕ ꯁꯦ ꯇꯝꯕ ꯉꯝꯕ ꯅꯠꯇꯦ ꯑꯗꯒꯤ ꯎꯝ ꯑꯗꯨꯅꯦ ꯍꯧꯖꯤꯛꯀꯥꯟ ꯁꯦ ꯂꯧꯕꯕꯤꯍꯣꯏꯁꯨ ꯆꯠꯊꯣꯛ ꯈꯣꯠꯇꯣꯛꯄ ꯃꯇꯝꯗ ꯍꯥꯏꯗꯤ ꯒꯥꯔꯤ ꯀꯩ ꯀꯥ ꯊꯧꯕ ꯃꯇꯝꯗ ꯐꯖꯅ ꯑꯗꯨꯝ ꯌꯦꯡꯕꯤꯗꯅ ꯈꯣꯠꯄꯤꯗꯅ ꯑꯗꯨꯝ ꯆꯠꯄꯤꯌꯣ ꯑꯗꯨꯅꯤ ꯍꯧꯖꯤꯛꯀꯤ ꯃꯇꯝꯁꯤꯦ ꯁꯤꯦ ꯌꯥꯝ ꯆꯦꯛꯁꯤꯟꯗ꯭ꯔꯗꯤ ꯌꯥꯗ꯭ꯔꯕꯅꯤꯅꯦ
ꯑꯗꯨꯅꯦ ꯃꯤ ꯑꯁ ꯐꯔꯛ ꯌꯥꯝ ꯇꯥꯏ ꯍꯥꯏꯔꯕ ꯀꯃꯥꯏꯅ ꯇꯧꯗꯣꯏꯅꯣ ꯈꯪꯗꯦ ꯑꯩꯁꯦ
ꯎ
ꯒꯥꯔꯤ ꯑꯃ ꯂꯧꯗ꯭ꯔꯅ ꯈꯟꯅꯕꯅꯦꯕ ꯏꯃꯥꯒ
ꯑꯥ
ꯁꯤꯒꯤ ꯄꯥꯎꯁꯤ ꯑꯃꯨꯛ ꯇꯝꯃꯨꯔꯁꯤꯕ ꯑꯁ ꯑꯃꯨꯛ ꯌꯥꯔꯛꯑꯣꯏꯗꯣꯏꯅꯦꯕ
ꯑꯣ ꯍꯣꯏ ꯑꯗꯣ ꯏꯇꯥꯎꯕꯤ ꯍꯥꯏꯗꯤ ꯒꯥꯔꯤ ꯂꯧꯕꯁꯦ ꯑꯗꯨꯝ ꯍꯥꯏꯗꯤ ꯑꯊꯨ ꯑꯀꯥꯏ ꯊꯕꯛ ꯑꯃ ꯀꯩ ꯑꯃ ꯇꯧꯔꯛꯄꯗ ꯑꯗꯨꯝ ꯀꯥꯟꯅꯕꯅꯤꯅ ꯑꯗꯨꯝ ꯂꯧꯎ ꯌꯥꯏꯗ ꯍꯥꯏꯕꯗꯤ ꯈꯨꯗꯣꯡꯊꯤꯕ ꯊꯣꯛꯄ ꯑꯁꯤꯗꯤ ꯍꯥꯏꯗꯤ ꯇꯝꯕ ꯉꯝꯕꯅ ꯠꯇꯦ ꯍꯥꯏꯗꯤ ꯍꯦꯛꯇ ꯊꯣꯛꯀꯅꯤ ꯍꯥꯏꯕꯁꯨ ꯂꯩꯇꯦ ꯑꯗꯒꯤ ꯍꯦꯛꯇ ꯊꯣꯛꯎꯦꯅ ꯍꯥꯏꯕꯁꯨ ꯍꯦꯛꯇ ꯉꯝꯗꯦ ꯍꯥꯏꯖꯔꯤꯕ
ꯎꯝ
ꯑꯗꯣ ꯑꯗꯨꯝ ꯗꯔꯀꯥꯔ ꯂꯩꯕꯅꯤꯅ ꯑꯗꯨꯝ ꯑꯃ ꯂꯁꯟꯕꯗꯤ ꯑꯗꯨꯝ ꯐꯗꯤ ꯐꯩꯌꯦ ꯑꯗꯣ ꯑꯗꯨꯝ ꯑꯩꯈꯣꯏꯅ ꯆꯦꯛꯁꯤꯟꯅ ꯊꯣꯛꯄꯗ ꯍꯦꯜꯃꯦꯠ ꯀꯩꯀꯥ ꯎꯞꯇꯅ ꯐꯖꯅ ꯃꯥꯒꯤ ꯇ꯭ꯔꯥꯐꯤꯛꯀꯤ ꯔꯨꯜꯁꯤꯡꯗꯨ ꯏꯜꯂꯒ ꯐꯖꯅ ꯆꯠꯄꯤꯔꯒꯗꯤ ꯑꯗꯨꯝ ꯍꯥꯏꯗꯤ ꯈꯨꯗꯣꯡꯊꯤꯕꯁꯦ ꯈꯔ ꯃꯈꯩꯗꯤ ꯍꯟꯊꯒꯅꯤꯅ ꯑꯩꯅꯗꯤ ꯑꯗꯨꯝ ꯈꯟꯖꯩ
ꯍꯟꯊ ꯍꯟꯊꯅꯅꯦ ꯑꯩꯈꯣꯏ ꯁꯤꯁꯦ ꯑꯩꯈꯣꯏ ꯃꯤꯑꯣꯏꯕꯗ ꯑꯃ ꯂꯩꯖꯔꯤꯕꯀꯣ ꯍꯥꯏ ꯌꯥꯚꯜꯗꯗꯤ ꯈꯗ ꯊꯕꯛꯄꯨꯗꯤ ꯍꯣꯏ ꯃꯇꯥꯡꯒꯤ ꯃꯇꯨꯡ ꯏ ꯃꯇꯨꯡꯏꯟꯅ ꯄꯥꯔꯁꯣꯅꯦꯜ ꯂꯣꯏꯅꯃꯛꯛ ꯊꯨꯔꯤꯕ ꯉꯥꯛꯇꯅꯦꯕꯀꯣ ꯑꯗꯣ ꯑꯗꯨ ꯑꯩꯈꯣꯏꯅ ꯊꯨ ꯇꯥꯔꯒꯁꯨ ꯂꯩꯗꯅ ꯍꯥꯏꯗꯤ ꯂꯝꯕꯤꯗ ꯆꯠꯄ ꯍꯥꯏꯕꯁꯤ ꯒꯥꯔꯤ ꯊꯧꯔꯤꯅꯤ ꯈꯣꯡꯅ ꯆꯠꯄ ꯑꯣꯏꯇꯥꯔꯦ ꯈꯣꯡꯅ ꯆꯠꯄꯐꯥꯎꯗ ꯃꯥꯒꯤ ꯂꯥꯏꯕꯛꯇ ꯁꯣꯛꯎ ꯇꯝꯃꯝꯗꯨ ꯇꯝꯃꯝꯂ ꯇꯥꯔꯒꯗꯤ ꯑꯗꯨꯝ ꯁꯣꯛꯇꯣꯏꯅꯦꯕ ꯅꯠꯇ꯭ꯔꯥ ꯑꯗꯣꯔꯤꯔꯤ ꯊ ꯈꯤꯇꯪ ꯆꯦꯛꯁꯤꯟꯃꯤꯕ ꯍꯥꯏꯇꯥꯔꯦ ꯑꯗꯒꯤ ꯑꯩꯒꯤ ꯑꯩꯒꯤ ꯐꯅ ꯊꯨ ꯇꯥꯔꯤꯁꯤ ꯈꯤꯇꯪ ꯁꯦꯀ꯭ꯔꯤꯐꯥꯏꯁ ꯑꯃꯒ ꯂꯣꯏꯅꯃꯤ ꯍꯥꯏꯇꯥꯔꯦ ꯊꯕꯛ ꯆꯈ ꯇꯥꯔꯒꯗꯤ ꯍꯤꯕꯝ ꯈꯨꯗꯤꯡꯃꯛꯇ ꯂꯣꯏꯅꯃꯛ ꯃꯤ ꯃꯔꯔ ꯈ ꯕꯤꯂꯠꯇꯣ ꯑꯩꯈ ꯀꯁꯦ ꯍꯟꯖ ꯀꯅꯤ ꯍꯍꯅꯤꯡꯕ ꯃꯣꯏ ꯑꯦꯋꯥꯦꯔꯅꯦꯁ ꯂꯩꯁꯨ ꯄꯤꯕꯨ ꯄꯣꯁꯤꯅ ꯊꯕꯛꯁꯨꯣ ꯌꯥꯝ ꯊꯨ ꯑꯣꯏꯇꯥꯔꯒꯗꯤ ꯃꯪꯁꯨ ꯑꯣꯔ ꯆ
ꯍꯣꯏ ꯎꯝ ꯑꯗꯨꯅꯤ ꯍꯥꯏꯗꯤ ꯍꯥꯏꯗꯤ ꯃꯤꯗꯨꯅ ꯌꯥꯝ ꯊꯨ ꯇꯨꯔꯦꯅ ꯌꯥꯝ ꯆꯠꯄꯗꯨꯗ ꯍꯥꯏꯗꯤ ꯈꯨꯗꯣꯡꯊꯤꯕ ꯊꯣꯛꯑꯒꯗꯤ ꯍꯥꯏꯗꯤ ꯃꯥꯃꯥꯅ ꯊꯨꯅ ꯇꯧꯅꯤꯡꯉꯤꯕ ꯊꯕꯛꯇꯣ ꯍꯥꯏꯗꯤ ꯈꯨꯗꯣꯡꯊꯤꯕ ꯊꯣꯛꯑꯒ ꯍꯣ ꯄꯟꯕ ꯌꯥꯎꯔꯒꯅꯤ ꯍꯦꯟꯅ ꯃꯇꯝꯗꯣ ꯊꯦꯡꯊꯍꯜꯂꯤꯗꯅꯀꯣ ꯑꯗꯨꯗꯨꯅ ꯍꯥꯏꯗꯤ ꯑꯗꯨꯝ ꯑꯩꯈꯣꯏ ꯃꯇꯝ ꯑꯃ ꯉꯥꯛꯅ ꯇꯧꯔꯒ ꯑꯗꯒꯤ ꯑꯁꯣꯝꯗꯒꯤ ꯃꯔꯨ ꯑꯣꯏꯕ ꯂꯩꯔꯒꯁꯨ ꯃꯤꯅ ꯒꯥꯔꯤ ꯊꯧꯔꯛꯑꯒꯗꯤ ꯍꯥꯏꯗꯤ ꯑꯩꯈꯣꯏ ꯒꯤꯒꯤ ꯇꯛꯁꯤꯟꯕꯒꯨꯝꯕꯁꯦ ꯇꯧꯕꯤꯗꯕꯀꯣ ꯍꯥꯏꯗꯤ ꯑꯗꯨꯝ ꯌꯥꯝ ꯀꯥꯝ ꯑꯣꯏꯅ ꯋꯥꯈꯜꯗꯣ ꯌꯥꯝꯅ ꯀꯩꯅꯣ ꯇꯧꯅ ꯆꯠꯂꯒꯗꯤ ꯐꯩꯗꯅꯀꯣ ꯍꯥꯊꯨ ꯍꯥꯊꯨ ꯇꯧꯔꯒ ꯁꯤ ꯒꯥꯔꯤꯗ ꯆꯠꯂꯛꯄꯗꯗꯤ ꯍꯥꯏꯗꯤ ꯈꯨꯗꯣꯡꯊꯤꯕ ꯊꯣꯛꯄꯒꯤ ꯆꯥꯟꯁꯁꯦ ꯌꯥꯝ ꯋꯥꯡꯉꯦ ꯍꯥꯏꯖꯔꯤꯕ
ꯎꯝ ꯑꯁꯨ ꯌꯥꯝ ꯊꯤꯅ ꯋꯥꯡꯉꯦ ꯁꯤꯗꯤ
ꯎꯝ ꯑꯗꯣ ꯚꯥꯏ ꯍꯥꯏꯗꯤ ꯁꯤꯅ ꯁꯤꯒꯤ ꯑꯣꯏꯈꯔꯦ ꯑꯗꯨꯒ ꯏꯇꯥꯎꯈꯣꯏꯒꯤ ꯅꯥꯀꯟꯗ ꯍꯧꯖꯤꯛ ꯍꯥꯏꯗꯤ ꯍꯩ ꯑꯆꯥ ꯑꯇꯪꯒꯤ ꯑꯣꯏꯕ ꯑꯩꯈꯣꯏꯒꯤ ꯗꯨꯀꯥꯟ ꯃꯆꯥ ꯑꯃ ꯐꯝꯃꯦꯅ ꯇꯥꯏꯌꯦꯕꯀꯣ ꯀꯣ ꯇꯥꯎ ꯀꯌꯥꯝ ꯂꯥꯞꯅꯔꯤꯅꯣꯕꯨꯗꯤ ꯑꯩ ꯐꯖꯅ ꯆꯞ ꯆꯥꯅ ꯈꯪꯖꯗ꯭ꯔꯦ ꯑꯗꯣ ꯑꯩꯗꯤ ꯍꯥꯏꯗꯤ ꯍꯩꯒ ꯄꯥꯝꯖꯕꯅꯤꯅ ꯑꯗꯩ ꯇꯥꯎꯈꯣꯏ ꯅꯛꯄꯅꯤꯅ ꯑꯗꯨꯝ ꯍꯥꯏꯗꯤ ꯑꯗꯨꯕꯨ ꯑꯗꯨꯝ ꯍꯥꯎꯕ ꯆꯥꯠꯂꯣ ꯑꯗꯨꯝ ꯌꯥꯕ꯭ꯔꯣ ꯑꯗꯨꯝ ꯇꯥꯎ
ꯑꯗꯨꯝ ꯍꯥꯎꯋꯦ ꯑꯃꯤ ꯗꯨꯀꯥꯟ ꯄꯤꯛꯁꯩ ꯍꯥꯏꯕꯅꯤ ꯃꯃꯤꯡꯗꯤ ꯁꯠ ꯀꯌꯥ ꯆꯠꯂꯦ
ꯑꯗꯨꯅꯦ ꯍꯥꯏꯗꯤ ꯑꯁꯨꯛ ꯂꯥꯞꯈ꯭ꯔꯕ ꯑꯩꯕꯨ ꯑꯗꯨꯝ ꯇꯥꯔꯛꯑꯕꯅꯦꯕ ꯃꯤꯅ ꯉꯥꯡꯅꯕꯁꯤꯗ
ꯑꯗꯨꯅꯦ ꯑꯗꯨꯝ ꯃꯁꯤꯁꯦ ꯀꯩꯅꯣꯗꯒꯤꯅꯦꯕꯀꯣ ꯃꯥꯁꯦ ꯃꯥꯒꯤ ꯃꯥꯁꯦ ꯂꯝꯗꯤ ꯑꯁꯣꯝ ꯃꯅꯨꯡ ꯈꯨꯜꯂꯣꯝꯗꯒꯤꯩꯅꯦꯕ ꯑꯗꯨ ꯃꯥꯒꯤ ꯁꯣ ꯃꯥꯅ ꯁꯨꯝ ꯊꯣꯛꯂꯛꯑꯒ ꯐꯝꯕ ꯍꯥꯏꯇꯥꯔꯦ ꯃꯣꯏ ꯑꯍꯥꯟꯕ ꯃꯣꯏ ꯈꯨꯟꯗ ꯐꯝꯕꯗꯨꯗ ꯑꯗꯨꯝ ꯍꯥꯎꯗꯤ ꯇꯛ ꯍꯥꯎꯋꯕꯨ ꯀꯣ ꯊꯧꯅꯤ ꯑꯗꯨꯝ ꯍꯥꯏꯌꯦ ꯑ ꯆꯁꯨꯝ ꯈꯣꯏ ꯀꯣ ꯈꯪꯅꯕ ꯉꯥꯛꯇꯅꯤꯅ ꯍꯦꯛ ꯑꯗꯨꯝ ꯁꯣꯠꯅꯕꯤꯔꯣ
ꯑꯥ꯫
ꯑꯗꯨꯃꯥꯏꯅ ꯁꯨꯞꯄ ꯃꯥꯅ ꯍꯧꯖꯤꯛ ꯊꯧꯕ ꯉꯝꯗꯕ ꯏꯃꯨꯡ ꯃꯅꯨꯡꯖꯨ ꯑꯣꯏꯔꯕꯅꯤꯅ꯫
ꯑ꯫
ꯑꯗꯨꯗꯨꯅ ꯃꯥꯖꯦ ꯀꯩꯅꯣ ꯇꯧꯕ ꯉꯝꯗꯕ ꯍꯥꯏꯇꯥꯔꯦ꯫ ꯍꯥꯏꯗꯤ ꯁꯣꯠ ꯁꯣꯠꯂꯕꯅꯤꯅ ꯃꯤꯉꯣꯟꯗ ꯄꯩꯁꯥ ꯍꯥꯏꯕꯖꯨ ꯉꯝꯖꯗꯕꯅꯤꯅ ꯑꯗꯨꯅ ꯈꯔ ꯊꯣꯛꯂꯛꯑꯒ ꯐꯒꯗ꯭ꯔꯅ꯫
ꯎꯝ ꯇꯥꯎꯕꯤꯗꯣ ꯃꯣꯏꯒꯤ ꯗꯨꯀꯥꯟꯖꯤꯕꯨ ꯍꯥꯏꯗꯤ ꯍꯩ ꯑꯆꯥꯔꯖꯦ ꯀꯔꯤ ꯀꯔꯤ ꯍꯩ ꯃꯈꯜꯥꯟꯒꯤꯒ ꯁꯦꯝꯒꯦ ꯑꯗꯨꯝ ꯑꯅꯝꯕꯅ ꯑꯗꯨꯝ ꯁꯨꯕ꯭ꯔꯣ꯫
ꯑꯌꯥꯝꯕ ꯂꯣꯏꯁꯨꯔꯦ ꯍꯥꯏꯇꯥꯔꯦ꯫
ꯎꯝ꯫
ꯐ꯭ꯔꯦꯁ ꯐꯔꯨꯏꯠꯁꯨ ꯌꯣꯜꯂꯦ ꯃꯥꯖꯦ ꯑꯆꯥꯔ ꯇꯪ ꯅꯠꯇꯕꯤꯗ꯫ ꯍꯟꯗꯛ ꯍꯟꯗꯛ ꯈꯔ ꯍꯥꯞꯆꯤꯂꯦꯕ꯫ ꯍꯥꯏꯗꯤ ꯐ꯭ꯔꯦꯁ ꯐꯔꯨꯏꯠ ꯀꯩꯖꯨ ꯂꯣꯏ ꯍꯥꯞꯆꯤꯂꯦ ꯗꯔꯥꯒꯟ ꯐꯔꯨꯏꯠ ꯀꯩꯀꯥ ꯑꯌꯥꯝꯕ꯫ ꯑꯗꯣ ꯂꯤꯆꯤ ꯂꯩꯔꯤꯕ ꯍꯩ ꯂꯩ ꯍꯩ ꯍꯥꯏꯇꯥꯔꯦ
ꯑꯗꯨꯗꯤ ꯍꯥꯏꯗꯤ ꯑꯗꯨꯗꯤ ꯍꯩ ꯔꯥ ꯌꯥꯝ ꯄꯥꯝꯖꯕ ꯃꯤꯑꯣꯏꯖꯤꯡꯒꯤꯗꯤ ꯍꯥꯏꯗꯤ ꯌꯥꯝꯅ ꯈꯨꯗꯣꯡ ꯌꯥꯝꯅ ꯈꯨꯗꯣꯡꯆꯥꯥꯕ ꯑꯃ ꯑꯣꯏꯗꯣꯔꯤꯅꯦ꯫
ꯍꯣꯏ ꯑꯣꯏꯔꯦ ꯑꯗꯨꯒꯤꯗꯤ꯫
ꯑꯗꯨꯅꯦ ꯗꯤ ꯑꯩꯖꯨ ꯍꯩ ꯔꯥꯖꯦ ꯄꯥꯝꯖꯩꯗꯣ ꯑꯗꯒꯤ ꯑꯆꯥꯥꯔꯒꯨꯝꯕꯖꯤꯖꯨ ꯑꯩ ꯌꯥꯝ ꯄꯥꯝꯖꯩꯕ ꯑꯉꯥꯡ ꯑꯣꯏꯔꯤꯀꯥꯟꯗꯩꯖꯨꯀꯣ꯫ ꯑꯗꯨꯗꯨꯅ ꯑꯩꯖꯦ ꯅꯣꯡꯃ ꯏꯇꯥꯎ ꯍꯣꯏꯔꯣꯝꯗꯖꯨ ꯂꯥꯛ ꯇꯕꯖꯨ ꯀꯨꯏꯔꯦ ꯑꯗꯨꯅ ꯅꯣꯡꯃ ꯀꯣꯏꯊꯣꯛꯆꯔ ꯑꯁ ꯑꯝꯇ ꯑꯌꯦꯡ ꯇꯥꯔꯦ ꯀꯔꯤ ꯀꯔꯤ ꯌꯥꯎꯔꯤꯅꯣ ꯀꯃꯥꯏꯅ ꯇꯧꯔꯤꯅꯣꯗꯣ꯫
ꯀꯣꯏꯊꯣꯔꯛꯑꯣ ꯀꯣꯏꯊꯣꯔꯑꯣ ꯏꯇꯥꯎꯕꯤ ꯀꯣꯏꯊꯣꯔꯛꯄꯅ ꯈ꯭ꯋꯥꯏꯗꯒꯤ ꯕꯦꯁꯅꯤ ꯀꯣꯏꯊꯣꯔꯛꯑꯒ ꯋꯥꯈꯜꯁꯨ ꯃꯥꯏꯟ ꯐꯔꯦꯁ ꯑꯣꯏꯕ ꯑꯗꯒꯤ ꯊꯦꯡꯅꯗꯕ ꯃꯔꯨꯞ ꯃꯄꯥꯡꯖꯨ ꯊꯦꯡꯅꯕ ꯁꯤꯒꯤ ꯃꯅꯨꯡꯉꯥꯏꯖꯤꯗꯤꯕꯀꯣ꯫
ꯎꯝ꯫
ꯑꯗꯣ ꯏꯇꯥꯎꯕꯤ ꯍꯣꯏꯗꯤ ꯀꯔꯤ ꯏꯟꯖꯥꯡ ꯆꯥꯔꯒꯦ ꯉꯁꯤꯖꯤ ꯑꯗꯨꯕꯨ
ꯉꯁꯤꯗꯤ ꯏꯇꯥꯎꯕꯤ ꯅꯣꯡꯒ ꯈꯔ ꯃꯪꯕꯖꯤꯗ ꯎꯇꯤ ꯑꯣꯏꯅ ꯍꯦꯛꯇ ꯇꯧꯁꯜꯂꯦ ꯑꯗꯨꯒ ꯊꯥꯡꯖꯟ ꯑꯃ ꯃꯣꯔꯣꯛ ꯃꯦꯠꯂꯦ ꯑꯗꯨꯒ ꯍꯦꯛꯇ ꯐꯨꯖꯤꯟꯒꯔꯦ ꯉꯁꯤꯗꯤ꯫
ꯑꯍꯥꯎꯕ ꯉꯥꯛꯇꯅꯤꯅꯦ
ꯏꯇꯥꯎꯕꯤꯍꯣꯏꯒꯤꯗꯤ ꯉꯁꯤ ꯀꯔꯤꯒꯤ ꯃꯊꯦꯜ ꯇꯧꯕꯤꯔꯒꯦ꯫
ꯑꯩꯈꯣꯏꯒꯤꯗꯤ ꯉꯁꯤ ꯆꯝꯊꯣꯡ ꯑꯃꯅꯦ ꯀꯥꯡꯒꯧ ꯑꯃꯅꯦ ꯇꯧꯔꯦ꯫
ꯑꯣ ꯑꯗꯨꯁꯨ ꯑꯗꯨꯝ ꯆꯝꯅ ꯑꯗꯨꯝ ꯍꯥꯎꯕꯅꯤꯗ ꯍꯧꯖꯤꯛꯀꯤ ꯃꯇꯝꯗꯗꯤꯀꯣ ꯂꯣꯏ ꯇꯧꯕꯕꯤ ꯍꯥꯏꯗꯤ ꯇꯥꯎꯕꯤꯅ ꯉꯁꯤ ꯊꯦꯡꯅꯕꯤꯔꯛꯏꯗꯨꯁꯨ ꯅꯨꯡꯉꯥꯏꯇꯦ ꯑꯗꯒꯤ ꯑꯩꯈꯣꯏꯅ ꯊꯕꯛ ꯑꯃ ꯆꯠꯂꯨꯕ ꯍꯥꯏꯕꯗꯤ ꯁ꯭ꯀꯨꯜ ꯑꯣꯏꯔꯣ ꯀꯣꯂꯦꯖ ꯑꯣꯏꯔꯣ ꯀꯥꯏꯗꯅꯣꯝ ꯆꯠꯂꯣ ꯍꯜꯂꯛꯄꯗ ꯑꯗꯨꯃꯥꯏꯅ ꯂꯝꯕꯤꯗ ꯀꯩꯅꯣꯝꯃ ꯊꯦꯡꯅꯕꯁꯦ ꯍꯥꯏꯗꯤ ꯑꯩꯈꯣꯏꯒꯤ ꯏꯁꯥꯗꯁꯨ ꯑꯗꯒꯤ ꯋꯥꯈꯜꯗꯁꯨ ꯑꯗꯨꯝꯝ ꯅꯨꯡꯉꯥꯏꯇꯕꯅꯦꯕ ꯅꯍꯥꯟꯋꯥꯏ ꯑꯩꯅ ꯁ꯭ꯀꯨꯜ ꯇꯝꯃꯤꯉꯩꯗꯁꯨ ꯍꯜꯂꯛꯄꯗ ꯑꯗꯨꯃꯥꯏꯅ ꯒꯥꯔꯤꯒꯤ ꯊꯧꯗꯣꯛ ꯑꯃ ꯊꯦꯡꯅꯔꯛꯑꯦꯕ ꯑꯗꯨ ꯍꯜꯂꯛꯄꯗ ꯑꯩꯈꯣꯏ ꯏꯁꯥꯁꯦ ꯆꯥꯛ ꯏꯁꯤꯡꯒꯁꯦ ꯑꯃꯠꯇ ꯆꯥꯅꯤꯡꯗꯕ ꯑꯗꯩ ꯋꯥꯈꯜꯁꯦ ꯑꯃ ꯉꯁꯥꯏꯒꯤꯗꯨꯗ ꯑꯃ ꯑꯗꯨꯝ ꯏꯔꯨꯞ ꯂꯨꯞꯁꯜꯂꯒ ꯂꯩꯕꯗꯣ ꯑꯗꯨꯃꯥꯏꯅ ꯇꯧꯋꯤ ꯇꯧꯋꯕꯤ